ꯍꯜꯂꯣ
ꯍꯜꯂꯣ
ꯍꯥꯏ ꯍꯦꯜꯂꯣ
ꯀꯩꯗꯧꯔꯤꯅꯣ
ꯀꯩꯁꯨ ꯇꯧꯗꯦꯗ
ꯀꯩꯗꯧꯔꯤꯕ
ꯉꯥꯎꯔꯒ ꯂꯩꯌꯦ ꯕꯖꯥꯔ ꯆꯠꯂꯒ ꯍꯧꯖꯤꯛꯅ ꯍꯜꯂꯛꯑꯒ ꯂꯩ
ꯅꯣꯛꯇꯔꯗꯤ ꯀꯩꯅꯣꯅꯦ ꯃꯕꯨꯡꯅ ꯃꯆꯟꯅꯨꯄꯤꯒꯤ ꯈꯣꯟꯖꯦꯜ ꯇꯥꯕꯁꯤ ꯍꯔꯥꯎꯔ ꯅꯣꯛꯢ ꯎꯝ ꯕꯖꯥꯔꯗ ꯀꯩ ꯂꯩꯔꯨꯏꯅꯣ
ꯁꯨꯝ ꯀꯣꯏꯕꯅꯤꯗ
ꯢꯁ ꯅꯨꯄꯥ ꯀꯣꯏꯕ ꯆꯠꯄ ꯃꯥꯜꯂꯦ
ꯀꯗꯥꯢꯗꯒꯤ ꯅꯨꯄꯥꯅꯣ
ꯅꯕꯥꯟꯅꯤꯔꯣ ꯆꯠꯂꯤꯁꯦ
ꯎꯝ
ꯕꯖꯥꯔ ꯍꯥꯏꯗꯤ ꯃꯦꯟ ꯕꯖꯥꯔꯗꯔꯣ ꯅꯠꯇ꯭ꯔꯒ
ꯎꯝ ꯎꯝ ꯑꯗꯣ ꯀꯩꯅꯣ ꯂꯧꯎꯒꯤ ꯍꯤꯗꯥꯛ ꯀꯩꯅꯣ ꯆꯤꯆꯦꯈꯣꯏꯅ ꯄꯨꯔꯛꯑꯣ ꯍꯥꯏꯕꯀꯣ ꯍꯤꯗꯥꯛ ꯀꯥꯞꯅꯕ ꯂꯧꯗ
ꯀꯩ ꯀꯩ ꯍꯤꯗꯥꯛꯅꯣ ꯂꯥꯏ ꯁꯦꯜꯂꯣ ꯀꯩꯅꯣ
ꯅꯠꯇꯦ
ꯁꯥꯠꯊꯤ ꯃꯥꯅꯦ ꯃꯥꯅꯦ ꯁꯥꯡꯊꯤ ꯁꯥꯠꯊꯤ ꯁꯥꯠꯊꯤ ꯁꯥꯠꯊꯤꯗꯤ ꯀꯩꯅꯣꯅꯦ ꯍꯦ ꯌꯥꯝ ꯌꯥꯝ ꯌꯥꯝ ꯁꯥꯊꯤꯕꯅꯦ ꯁꯥꯠꯊꯤꯗꯤ
ꯑꯗꯨꯒꯤ ꯑꯣꯏꯔꯝꯖꯥꯠꯂ ꯈꯪꯗꯦ ꯂꯩꯔꯝꯗꯦꯕ
ꯄꯨꯔ ꯕꯦꯔꯥ ꯂꯩꯔꯝꯗꯕ꯭ꯔꯕ
ꯗꯨꯀꯥꯟꯗꯨ ꯊꯣꯡ ꯂꯣꯜ ꯂꯝꯃꯤꯕ
ꯑꯦ ꯅꯣꯏ ꯆꯠꯂꯤꯗꯨ ꯊꯦꯡꯃꯟꯈ꯭ꯔꯦꯅꯦ
ꯅꯠꯇꯦ ꯉꯁꯤꯗꯣ ꯃꯣꯏ ꯀꯩꯅꯣ ꯑ ꯏꯃꯥꯁꯤꯡ ꯀꯔꯤꯅꯣ ꯙꯔꯅ ꯍꯥꯏꯕ꯭ꯔꯣ ꯀꯔꯤ ꯍꯥꯏꯕ꯭ꯔꯣ
ꯑꯣ ꯑꯗꯨꯒꯤꯔꯥ ꯑ ꯂꯥꯛꯄꯕ꯭ꯔꯥ ꯁꯥꯊꯤꯗꯤ ꯀꯩꯅꯣ ꯂꯩꯔꯝꯃꯤꯅꯦ ꯑꯩꯈꯏꯁꯦ ꯍꯣꯏ ꯀꯣꯏꯌꯥꯗꯩ ꯈꯨꯟꯗꯣ ꯂꯩꯇꯦ ꯍꯥꯏꯕ꯭ꯔꯕ
ꯈꯔ ꯇꯥꯡꯉꯦ ꯍꯥꯏ ꯑꯗꯨ ꯃꯃꯟꯗꯣ ꯈꯔ ꯍꯣꯡꯕ꯭ꯔꯥ ꯍꯥꯏꯅ ꯍꯪꯕꯤꯌꯨ ꯍꯥꯏꯕꯀꯣ
ꯑꫭ ꯃꯃꯜꯕꯨꯗꯤ ꯀꯩꯅꯣ ꯇꯧꯕꯧꯕꯅꯦꯍꯦ ꯀꯌꯥ ꯂꯧꯗꯣꯏꯅꯣ ꯌꯥꯝ ꯂꯧꯗ꯭ꯔꯗꯤꯅꯦ ꯍꯣꯜꯁꯦꯜꯒꯤ ꯔꯦꯠꯇ ꯁꯥꯗꯕꯅꯦ ꯑꯈꯣꯏ ꯏꯆꯦ ꯍꯣꯏꯒꯤ ꯑꯩꯅ ꯑꯃꯨꯛ ꯂꯧꯔꯨꯑꯦꯕꯀꯣ ꯀꯩꯅꯣꯗꯒꯤꯔ ꯅꯪ ꯂꯧꯔꯤꯁꯦ ꯅꯥꯒꯥ ꯃꯄꯥꯜꯗꯒꯤ ꯑꯣꯄꯣꯖꯤꯠꯇꯣ
ꯅꯒꯥ ꯃꯄꯥꯜ ꯑꫭꯄꯨꯁꯤ ꯈꯪꯗꯦ
ꯑꯗꯨꯗ ꯑꯣꯏꯔꯝꯒꯅꯤ ꯑꯗꯨꯗꯤ ꯑꯩ ꯏꯁꯈꯣꯏꯁꯦ ꯑꯩꯏꯒꯤ ꯂꯧꯔꯨꯑꯦꯕ ꯂꯧꯔꯒ ꯕꯣꯛꯁ ꯑꯅꯤ ꯂꯧꯋꯦꯕꯀꯣ ꯃꯣꯏ ꯗꯨꯀꯥꯟꯒꯤ ꯕꯣꯛꯁ ꯑꯅꯤꯗꯨ ꯂꯧꯕꯗꯣ ꯀꯌꯥ ꯀꯌꯥ ꯁꯥꯕꯅꯣ ꯑꯩ ꯀꯥꯎꯈ꯭ꯔꯦ ꯄꯣꯛ ꯆꯗꯤ ꯐꯤꯅꯌꯥꯝ ꯂꯧ ꯂꯧꯔꯒ ꯆꯥꯗ ꯄꯨꯈ꯭ꯔꯕꯅꯤꯅꯦ
ꯎꯝ ꯃꯣꯏꯗꯣ ꯉꯁꯤ ꯊꯣꯡ ꯀꯩꯅꯣ ꯂꯣꯜꯂꯝꯃꯦꯕ
ꯈꯔꯗꯤ ꯍꯉ ꯃꯅꯤ ꯑꯗꯨꯗꯔ ꯂ ꯂꯧꯗ
ꯈꯪꯡꯗꯦ
ꯑꯣ ꯅ ꯅꯨꯄꯥ ꯀꯣꯏꯕꯁ ꯄꯨꯔ ꯍꯥꯏ ꯁꯥꯊꯤ ꯌꯥꯝ ꯁꯥꯊꯤ ꯌꯥꯝ ꯁꯥ ꯊꯤꯕ ꯍꯤꯗꯥꯛ ꯂꯧꯕ ꯆꯠꯄ ꯑꯣꯏꯔꯦ ꯑꯣ ꯕꯔꯥꯅꯤꯗꯨꯗꯤ
ꯀꯥꯏꯗ ꯆꯠꯂꯒ ꯂꯩꯕ꯭ꯔꯣ
ꯑꯁ ꯆꯥꯛꯇ ꯇꯧꯒ ꯋꯥꯛꯀꯤꯡ ꯆꯠꯂꯤ ꯁꯨꯝꯀꯣ ꯋꯥꯛꯀꯤꯡ ꯆꯠꯂꯤꯌ ꯍꯧꯖꯤꯛ ꯍꯩꯒꯔꯨ ꯆꯥꯒꯤ ꯇꯧꯔꯦ ꯍꯩꯒ꯭ꯔꯨ ꯑꯩꯈꯣꯏꯗ ꯍꯩꯒ꯭ꯔꯨ ꯄꯥꯜꯂꯦꯕꯣ
ꯅꯣꯏꯗ ꯍꯩꯒ꯭ꯔꯣ ꯄꯥꯝꯕ꯭ꯔꯣꯅꯦ
ꯑꯗꯨ ꯄꯥꯜꯂꯦ ꯑꯩꯈꯣꯏ ꯁꯨꯃꯥꯡꯗꯅꯦ ꯄꯥꯔꯤꯁꯦ ꯄꯥꯟꯃꯟꯗꯅ ꯀꯩꯅꯣ ꯇꯧꯋꯤ ꯌꯥꯝ ꯄꯥꯜꯂꯦꯕꯀꯣ ꯑꯉꯥꯡꯁꯤꯡꯅ ꯑꯦ ꯄꯨꯔꯛꯑꯣꯁꯨ ꯍꯥꯏꯗ꯭ꯔꯒ
ꯑꯁ ꯂꯩꯌꯦꯁꯨ ꯍꯥꯏꯁꯨ ꯍꯥꯏꯗ꯭ꯔꯒ
ꯀꯃꯥꯏ ꯂꯩꯕ ꯂꯩꯇꯕ ꯅꯪ ꯅꯣꯏ ꯆꯥꯅꯤꯡꯉꯗꯤ ꯁꯤ ꯂꯩꯕ꯭ꯔꯣ ꯁꯤ ꯂꯩꯕ꯭ꯔꯣ ꯁꯤ ꯂꯩꯕ꯭ꯔꯣ ꯍꯪꯒꯗꯕꯅꯦ
ꯅꯣꯏ ꯑꯩꯉꯣꯟꯗ ꯍꯩꯒ꯭ꯔꯨ ꯄꯥꯕ꯭ꯔꯣ ꯑꯁ ꯑꯗꯨꯗꯤ ꯀꯔꯤ ꯀ꯭ꯔꯤꯅꫭ
ꯍꯣꯏ ꯑꯗꯨꯗꯤ ꯑꯩ ꯑꯃꯨꯛ ꯍꯥꯏꯔꯒꯦ ꯍꯧꯖꯤꯛꯀꯣ ꯀꯩꯀꯩꯅꯣ ꯁꯤ ꯍꯩꯀ꯭ꯔꯨ ꯅꯠꯇꯕ ꯒꯟꯖꯥꯁꯨ ꯌꯥ ꯍꯧꯋꯦ ꯒꯟꯖꯥ ꯒꯟꯖꯥꯒꯨꯝꯕ ꯉꯧꯕ ꯆꯥꯅꯤꯡꯕ꯭ꯔꯣ
ꯒꯟꯖꯥ ꯍ ꯄꯨꯔꯛꯅꯦ ꯕꯣꯔꯥ ꯑꯆꯥꯁꯦ
ꯑꯁꯡꯕꯔꫭ
ꯎꯝ ꯑꯩꯒꯣ ꯅꯍꯟꯗ ꯑ ꯏꯃꯥꯟꯅꯕꯤ ꯗꯨꯋꯥꯥꯟ ꯑꯃ ꯂꯩꯕꯗꯣ
ꯑ
ꯈꯨꯟꯗ ꯂꯨꯍꯣꯡꯕꯗꯣ ꯃꯥꯒ ꯑꯩꯈꯣꯏꯗꯣ ꯀꯩꯅꯣ ꯇꯦꯁ ꯇꯧꯒꯦ ꯍꯥꯏꯔꯕꯀꯣ ꯕꯣꯔꯥ ꯇꯧꯔꯒ ꯀꯩꯅꯣ ꯇꯧꯕ ꯀꯥꯔ ꯀꯥ ꯑꯗꯨꯒ ꯑꯗꯨꯗꯣ ꯐꯖꯅ ꯃꯨꯗꯕꯒꯤꯀꯣ ꯑꯁ ꯂꯣꯏꯔꯦ ꯃꯣꯔꯅꯤꯡꯗ ꯍꯧꯒꯠꯄ ꯉꯝꯗꯕꯗꯣ
ꯀꯩꯅꯣꯗ ꯂꯩꯔꯤꯉꯩꯗꯨꯔ ꯔꯟꯖꯅꯥꯗ ꯂꯩꯔꯤꯉꯩꯗꯔꯥ
ꯅꯠꯇꯦ ꯍꯁꯀꯨ
ꯍꯥꯏ ꯁꯀꯨꯜꯗ ꯑꯣ ꯑ ꯀꯩꯅꯣꯗ ꯑꯣ ꯍꯣ ꯍꯣ ꯑꯗꯨꯗ ꯂꯩꯉꯖ ꯍꯣꯏ ꯈꯪꯉꯥ
ꯎꯝ ꯑꯗꯨꯗ
ꯏꯁ ꯅꯣꯏꯁꯤꯗꯤ ꯄꯨꯔꯥ ꯁꯥꯊꯤꯖꯥꯠꯅꯤꯅ ꯑꯗꯨꯗꯤ ꯑꯩꯈꯣꯏꯐꯥꯎ ꯑꯗꯨꯃꯥꯏꯅ ꯇꯧꯔꯛꯇꯦꯅꯦ
ꯅꯠꯇꯦ ꯑꯥ ꯅꯠꯇꯦ ꯅꯠꯇꯦ ꯑꯁꯤ ꯀꯩꯅꯣ ꯑꯁꯤ ꯏꯅꯥꯎꯅꯨꯄꯥꯁꯨ ꯂꯩꯌꯦꯕꯀꯣ ꯏꯅꯥꯎꯅꯨꯄꯥ ꯀꯩꯅꯣ ꯍꯧꯖꯤꯛꯀꯥꯟ ꯀꯩꯅꯣ ꯆꯠꯈꯤꯕꯗꯣ ꯀꯦꯔꯦꯂꯥꯗꯗꯤ ꯂꯩꯕꯗꯣ ꯑꯗꯣ ꯑꯩꯈꯣꯏ ꯇꯧꯕꯅꯦꯕ ꯇꯦꯁ ꯇꯧꯒꯦ ꯍꯥꯏꯔꯒ ꯃꯥꯒꯤ ꯃꯃꯥꯟꯅꯕꯒ ꯑꯁ ꯍꯧꯒꯠꯄ ꯉꯝꯗꯕꯗꯣ
ꯄꯨꯔꯥ ꯁꯥꯊꯤ ꯈꯣꯏꯐꯥꯎ ꯑꯗꯨꯃꯥꯏꯅ ꯇꯧꯔꯛꯇꯦꯅꯦ ꯑꯗꯨꯒꯨꯝꯕ ꯊꯕꯛꯇꯣ ꯏꯌꯥ
ꯅꯣꯏ ꯇꯧꯔꯛꯇꯕꯒꯤ ꯑꯩꯈꯣꯏ ꯇꯧꯔꯤꯅꯦ ꯀꯩꯅꯣ
ꯑ ꯑꯗꯨꯗꯤ ꯀꯌꯥꯝ ꯆꯥꯔꯦ ꯑꯗꯣ
ꯌꯥꯝ ꯆꯥꯗꯦꯗꯥ
ꯑꯆꯥꯆꯥ
ꯑꯗꯣ ꯃꯣꯏꯗꯣ ꯐꯖꯅ ꯉꯧ ꯀꯩꯅꯣ ꯐ꯭ꯔꯥꯏ ꯇꯧꯗꯕꯒꯤꯀꯣ
ꯅꯪꯅꯦ ꯗꯣꯂꯨꯅꯦ ꯑꯗꯒꯤ ꯀꯩꯀꯩ ꯀꯅꯥ ꯀꯅꯥꯅꯣ
ꯎꯝ ꯑꯗꯨ ꯏꯅꯥꯎꯅꯨꯄꯥꯅꯦ ꯑꯗꯨꯒ ꯑꯟ ꯈꯨꯟ ꯑꯁꯤ ꯅꯨꯄꯥ ꯑꯃꯒ ꯅꯨꯄꯥ ꯑꯃꯁꯨ ꯃꯥꯗꯤ ꯖꯨꯅꯤꯌꯔꯅꯤ
ꯑꯣ ꯑꯗꯨꯗꯤ ꯑꯩ ꯌꯨꯝ ꯆꯠꯂꯀꯥꯟꯗ ꯀꯩꯅꯣ ꯇꯧꯔꯒꯦꯀꯣ ꯁꯟꯗꯣꯛꯑꯒꯦꯀꯣ ꯃꯣꯏ ꯃꯣꯏ ꯒꯟꯖꯥ ꯊꯛꯑꯦꯅ
ꯊꯛꯄ ꯅꯠꯇꯦ ꯀꯇꯥꯏꯇꯩ
ꯑꯣꯍꯣ ꯕꯣꯔꯥ ꯕꯣꯔꯥ ꯆꯥꯏꯅ ꯕꯣꯔꯥ ꯆꯥꯏ ꯍꯥꯒꯦ ꯍꯩꯀ꯭ꯔꯨꯁꯨ ꯄꯥꯜꯂꯤ ꯒꯟꯖꯥꯁꯨ ꯍꯧꯋꯤ ꯑꯗꯒꯤ ꯀꯩꯅꯣꯁꯨ ꯄꯥꯜꯂꯦ ꯈꯣꯏꯒꯤ ꯑꯥ ꯈꯣꯏ ꯀꯩ ꯀꯩꯅꯣ ꯆꯥꯅꯤꯡꯕ꯭ꯔꯣ ꯂꯐꯨ ꯆꯥꯅꯤꯡꯕ꯭ꯔꯣ ꯂꯐꯨ ꯂꯐꯨ ꯄꯥꯝꯕꯤꯁꯨ ꯍꯧꯋꯦ ꯑꯗꯒꯤ ꯂꯐꯣꯏ ꯄꯥꯝꯕꯤ ꯍꯥꯏꯕ ꯂꯐꯨ ꯑꯗꯨꯗꯤ ꯂ ꯂꯐꯨ ꯍꯥꯏꯗꯤꯀꯣ ꯂꯐꯣꯏꯒꯤ ꯄꯥꯝꯕꯤꯗꯣ ꯑꯗꯨꯅꯦ ꯅꯪ ꯆꯥꯅꯤꯡꯉꯝꯒꯗꯔꯥ ꯍꯪꯉꯤꯅꯦ ꯑꯗꯨꯃꯥꯏꯅ ꯅꯪ ꯆꯥꯅꯤꯡꯉꯝꯃꯣꯏꯅ ꯑꯩ ꯍꯪꯗꯕꯅꯤ ꯍꯩꯀ꯭ꯔꯨꯗꯣ ꯈꯪꯉꯕ
ꯍꯩꯀ꯭ꯔꯨꯗꯤ ꯆꯥꯅꯤꯡꯕꯅꯦ ꯀꯗꯥꯏꯗꯒꯤ
ꯑꯗꯨꯅꯦ ꯅꯪ ꯍꯩꯀ꯭ꯔꯨꯗꯣ ꯑꯗꯨꯃꯥꯏꯅ ꯂꯐꯨ ꯅꯐꯨ ꯆꯥꯅꯤꯡꯗꯕꯗꯧꯅ ꯀꯩꯅꯣ ꯇꯧ ꯍꯩꯀ꯭ꯔꯨꯁꯨ ꯆꯥꯅꯤꯡ ꯆꯥꯅꯤꯡꯉꯝꯃꯣꯏꯗꯅ ꯍꯪꯗꯕꯅꯦꯕ ꯑꯩ ꯑꯗꯨꯅꯦ ꯅꯣꯏ ꯆꯥꯅꯤꯡ ꯆꯥꯅꯤꯡꯕꯗꯣ ꯑꯗꯨꯝ ꯁꯤ ꯆꯥꯅꯤꯡꯉꯦ ꯁꯤ ꯆꯥꯅꯤꯡꯉꯦ ꯍꯥꯏꯒꯗꯕꯅꯦꯕ ꯑꯩꯅ ꯅꯪ ꯆꯥꯅꯤꯡꯗꯦ ꯍꯥꯏꯕ ꯈꯪꯗꯕꯅꯤꯅꯀꯣ ꯌꯥꯝ ꯂꯩꯌꯦ ꯆꯥꯕ ꯌꯥꯕ ꯍꯦꯟꯖꯥꯡ ꯑꯁꯤꯗ ꯎꯝ ꯌꯥꯝ ꯂꯩꯌꯦꯕ ꯆꯥꯕ ꯌꯥꯕ
ꯑꯣ
ꯍꯩꯀ꯭ꯔꯨꯗꯤ ꯐꯖꯅ ꯄꯥꯟꯕꯅꯦ ꯑꯁ ꯈꯔ ꯆꯥꯕ ꯌꯥꯗ꯭ꯔꯤꯉꯩꯗꯩꯀꯣ ꯂꯣꯏ ꯂꯣꯏꯁꯟꯈ꯭ꯔꯦ ꯑꯉꯥꯡꯁꯤꯡꯅ
ꯑꯦ ꯑꯉꯥꯡꯁꯤꯡꯁꯨ ꯂꯩꯕ꯭ꯔꯣꯅꯦ ꯅꯣꯏ
ꯍꯥꯏꯗꯤ ꯈꯣꯏꯒꯤ ꯀꯩꯅꯣꯗꯣ ꯂꯩꯕ ꯃꯄꯥꯁꯦ ꯂꯝ ꯍꯣꯏ ꯀ꯭ꯋꯥꯇꯔ ꯂꯩꯕ ꯒꯤ ꯂꯝꯕꯦꯟ ꯃꯄꯥꯁꯨ ꯑꯣꯏꯕꯀꯣ ꯍꯣꯏ ꯑꯉꯥꯡꯁꯤꯡꯗꯣ ꯁꯟꯗꯦꯗꯒꯤ ꯀꯩꯅꯣꯗꯒꯤ ꯑꯗꯨꯝ ꯁꯤ ꯐꯥꯎꯕꯅꯦꯕ ꯃꯁꯥ ꯃꯁꯥꯒꯁꯦ ꯃꯣꯏ ꯆꯤꯡꯕꯗ ꯂꯣꯏ ꯊꯨꯗꯦꯛ ꯂꯩꯔꯝꯃꯦ ꯆꯥꯕ ꯌꯥꯗꯦ ꯅꯧꯗꯤ ꯅꯧꯔꯤꯑꯕꯀꯣ ꯅꯧꯕꯗꯣ ꯑꯁ ꯀꯃꯥꯏꯅꯦ ꯑꯉꯥꯡꯕꯨ ꯀꯃꯥꯏꯅ ꯐꯨꯗꯣꯏꯅꯣꯅꯦ ꯑꯩꯗꯤ ꯑꯉꯥꯡ ꯌꯥꯝꯅꯨꯡ ꯅꯨꯡꯁꯤꯒꯟꯕꯅꯦ ꯑꯈꯣꯏ ꯅꯨꯡꯁꯤꯕꯅꯦꯕ ꯐꯨ ꯐꯨꯕꯩꯁꯔꯨꯛꯄꯨꯗꯤꯅꯦ ꯃꯣꯏ ꯃꯈꯥꯖꯥꯏ ꯗꯨꯗ ꯄꯨꯠꯄꯠ ꯇꯧꯕꯅꯦ ꯌꯥ
ꯑꯩ ꯎꯁꯨꯎ ꯎꯗ꯭ꯔꯤꯗ
ꯄꯨꯠ ꯐꯨꯠ ꯇꯧꯔꯒ ꯄꯩꯁꯥ ꯂꯨꯄꯥ ꯇꯔꯥ ꯇꯔꯥ ꯌꯦꯟꯕꯤꯕꯅꯦ ꯃꯊꯪ ꯑꯗꯨꯃꯥꯏꯅ ꯇꯧꯒꯅꯨꯀꯣꯅ ꯍꯥꯏꯗꯤ ꯄꯩꯁꯥ ꯌꯦꯟꯕꯤꯕꯅꯦ
ꯌꯦꯡꯕ ꯇꯥꯔꯦ ꯑꯗꯨꯗꯤ
ꯅꯪ ꯅꯕꯨꯨꯡꯑꯩꯕꯨ ꯃꯤ ꯐꯠꯇꯕ ꯃꯤ ꯌꯥꯝ ꯃꯥꯟꯗ꯭ꯔꯣ ꯃꯤ ꯌꯥꯝ ꯐꯕꯅꯦ
ꯌꯥꯝ ꯍꯧꯋꯤꯗ ꯎꯝ ꯀꯩ ꯌꯦꯟꯁꯥꯡ ꯊꯣꯡꯗꯣꯏꯅꯣ
ꯎꯝ ꯑꯁꯤ ꯑ ꯁꯣꯔꯣꯛꯒꯤ ꯃꯇꯥꯏ ꯃꯇꯥꯏꯗ ꯆꯥꯃ ꯆꯥꯝꯃꯥ ꯍꯥꯏꯔꯒ ꯀꯩꯅꯣ ꯉꯥꯁꯤ ꯄꯤꯛꯁꯨ ꯄꯤꯛ ꯄꯤꯛꯑꯦ ꯑꯗꯨꯒ ꯆꯥꯎꯁꯨ ꯆꯥꯎꯕ ꯅꯠꯇꯕ ꯑꯗꯨꯗꯣ
ꯈꯪꯉꯦ ꯈꯪꯉꯦ ꯈꯪꯉꯦ ꯅꯕꯥꯅꯤ ꯂꯧꯕꯗ ꯀꯩꯅꯣ ꯇꯧꯗꯕ꯭ꯔꯥ ꯉꯥ ꯃꯁꯤꯡꯗꯨ ꯍꯥꯏꯐꯦꯠ ꯊꯤꯕ꯭ꯔꯣ
ꯊꯤꯗꯦꯗ ꯀꯥꯗꯒꯤ ꯑꯗꯨ ꯐꯖꯅ ꯌꯦꯡꯕꯅꯦ ꯑꯩꯈꯣꯏ ꯑꯍꯨꯝꯅ ꯃꯤ ꯑꯍꯨꯝꯅꯦꯕ ꯆꯠꯄꯗꯣ
ꯁꯤ ꯃꯣꯏꯅ ꯀꯗꯔ ꯇꯧꯕꯅꯣꯏ
ꯑꯗꯣ ꯑꯗꯣ ꯑꯗꯨ ꯌꯦꯡꯕꯅꯤꯕ ꯃꯣꯏꯅ ꯀꯗꯔ ꯇꯧꯕ꯭ꯔꯥ ꯇꯧꯗꯕ꯭ꯔꯥ ꯍꯥꯏꯕꯗꯣ ꯌꯦꯡꯉꯨꯀꯣ ꯐꯖꯅ ꯃꯨꯟꯅ ꯌꯦꯡꯉꯣ ꯍꯥꯏꯔꯒ ꯃꯨꯟꯅ ꯌꯦꯡꯕꯅꯦꯕ
ꯑꯗꯨ ꯑꯗꯨ ꯌꯦꯡꯕꯁꯨꯕꯨꯗꯤ ꯃꯁꯤꯡꯗꯣ ꯍꯥꯟꯅ ꯊꯤꯗꯣꯛꯀꯗꯕꯅꯦꯕ ꯃꯥ ꯍꯥꯞꯇ꯭ꯔꯤꯉꯩꯗꯀꯣ ꯃꯁꯤꯡ ꯍꯥꯅ ꯊꯤ ꯑꯗꯨꯒꯗꯤꯅꯦ ꯑꯩꯈꯣꯏꯁꯨ ꯃꯅ ꯑꯗꯨꯃꯥꯏꯅ ꯇꯧꯔꯕꯅꯦ ꯑꯩ ꯁꯥꯏꯟꯁꯇ ꯂꯩꯔꯤꯉꯩꯗꯀꯣ ꯍꯣꯏ ꯆ ꯆꯥꯡ ꯆꯥꯡꯅꯦ ꯑꯩꯈꯣꯏꯒꯤ ꯊꯣꯟ ꯍꯣꯏꯗꯣ ꯑꯩꯈꯣꯏ ꯂꯩꯔꯨꯕꯅꯦꯕ ꯕꯖꯥꯔꯗ ꯃꯁꯤꯡ ꯊꯤꯔꯒ ꯀꯩꯅꯣ ꯂꯥꯛꯄꯗ ꯑꯃ ꯋꯥꯠꯂꯝꯃꯦ ꯑꯣꯏꯔꯀꯟꯗ ꯌꯥꯝ ꯍꯩꯕꯅꯦ ꯌꯥꯝ ꯍꯩꯕꯅꯦ
ꯃꯤ ꯌꯥꯔꯒ ꯆꯠꯈꯤꯗ
ꯃꯊꯪꯗꯤ ꯃꯁꯤꯡ ꯊꯤꯌꯨꯀꯣ
ꯌꯦꯡꯂ ꯇꯔꯦ ꯊꯤꯕ ꯇꯥꯔꯦ ꯍꯥꯏꯕ ꯅꯠꯇꯦ ꯉꯁꯤꯗꯤ ꯗꯗꯥꯕꯨ ꯊꯣꯛꯍꯟꯒꯦ
ꯐꯩꯀꯣ
ꯑꯩꯈꯣꯏꯅ ꯊꯣꯡꯕꯁꯨ ꯊꯣꯡꯃꯟꯗ ꯍꯥꯎꯇ꯭ꯔꯦꯕꯀꯣ ꯁꯦꯁ ꯇꯦꯁ ꯇꯧꯋꯦ ꯍꯥꯎꯗ꯭ꯔꯦ
ꯅꯣꯏꯗꯤ ꯏꯟꯖꯥꯡ ꯑꯍꯥꯎ ꯅꯣꯏꯗꯤ ꯏꯟꯖꯥꯡ ꯑꯍꯥꯎꯕ ꯈꯛꯇ ꯆꯥꯏꯅꯦ
ꯅꯠꯇꯦꯗꯣ
ꯉꯔꯥꯡꯁꯨ ꯑꯍꯥꯎꯕ ꯆꯥꯔꯦ
ꯉꯔꯥꯡꯗꯤ ꯌꯦꯟꯅꯦ ꯉꯁꯤꯅ ꯉꯁꯤꯅ ꯉꯥ
ꯃꯔꯤꯟꯖꯨ ꯍꯥꯎꯏꯗꯅ
ꯍꯥꯎꯋꯦ ꯐꯖꯅ ꯆꯊꯣꯛꯈ꯭ꯔꯦ ꯑꯗꯨꯁꯨ
ꯎꯝ ꯃꯁꯥꯁꯦ ꯂꯩꯔꯛꯀꯦ ꯁꯦꯝꯁꯤꯀꯣ ꯅꯪ ꯁꯦꯝ ꯍꯩꯕ꯭ꯔꯣ ꯁꯦꯝꯕ ꯍꯩꯗꯧ ꯃꯥꯟꯗꯦꯅꯤ
ꯏꯁ ꯍꯩꯕꯅꯤꯗ
ꯍꯩꯕ꯭ꯔꯣ ꯅꯪꯗꯤ ꯌꯨꯝ ꯆꯠꯈ꯭ꯔꯅꯤꯗ
ꯊꯨꯅꯥ ꯂꯥꯛꯀꯅꯤ ꯑꯩ
ꯌꯨꯝ ꯆꯠꯂꯨꯔꯨꯅꯣ ꯁꯤꯗ ꯊꯕꯛ ꯑꯃ ꯊꯤꯔꯒ ꯂꯩꯔꯣ
ꯌꯨꯝꯗ ꯊꯕꯛ ꯑꯃ ꯂꯩꯕꯀꯣ ꯑꯩꯒꯤ ꯑꯩ ꯀꯩꯅꯣ ꯒ꯭ꯌꯥꯁ ꯑꯃ ꯇꯧꯕꯗꯣ ꯑꯗꯨꯗꯣ ꯂꯧꯔꯗꯤ ꯄꯩꯁꯥ ꯆꯪꯉꯦ ꯍꯥꯏꯕꯀꯣ ꯗꯨꯗꯣꯠ ꯄꯕꯥ ꯍꯩꯅꯤꯇ
ꯀꯨꯏꯅ ꯂꯩꯔꯒ ꯑꯃꯨꯛ ꯂꯥꯛꯀꯗꯣꯏꯕ
ꯀꯨꯏꯔꯣꯏ
ꯀꯨꯏꯔꯌꯥ
ꯎꯝ
ꯐꯠ ꯂꯥꯎ ꯂꯥꯛꯎꯀꯣ ꯅꯣꯏ ꯌꯨꯝꯗꯗꯤ ꯅꯦꯠꯋꯥꯛꯁꯨ ꯅꯨꯡꯉꯥꯏꯇꯝꯅꯦ ꯀꯩꯗꯧꯗꯤꯅꯣ
ꯏꯁ ꯍꯩ ꯍꯧꯖꯤꯛꯀꯥꯟꯗꯤ ꯐꯈ꯭ꯔꯦ
ꯐꯂꯝ ꯃꯣꯏꯗ ꯌꯗꯦ ꯐꯣꯟ ꯇꯧꯕ ꯈꯨꯗꯤꯡ ꯇꯨꯠ ꯇꯨꯠ ꯇꯨꯠ ꯇꯨꯠ ꯇꯧꯔꯥ ꯂꯩꯌꯦ
ꯅꯍꯥꯟꯅ ꯁꯦꯝꯈ꯭ꯔꯕꯅꯦ ꯅꯦꯋꯥꯛꯗꯣ
ꯌꯥꯝ ꯐꯩꯅꯦ ꯑꯗꯨ ꯑꯣꯏꯗꯤ ꯅꯪ ꯅꯣꯏꯍꯦ
ꯑꯗꯣ ꯑꯩ ꯊꯕꯛ ꯇꯧꯔꯒ ꯂꯩ ꯅꯦ ꯍꯣꯏ ꯑꯩꯇꯧꯈꯤꯒꯦꯀꯣ ꯑꯗꯨ ꯈꯔ ꯂꯩꯔꯛ ꯀꯣꯜꯗꯧꯔꯛꯑꯣ ꯅꯣꯛꯑꯦ ꯅꯪꯁꯨ ꯊꯝꯃꯦ